ꯅꯨ ꯒꯗ ꯃꯅꯤꯡ
ꯀꯃꯅꯦ
ꯇꯅꯨꯅꯨ ꯍꯜꯂꯣ ꯇꯅꯨꯅꯨ
ꯇꯂꯂꯨ
ꯑꯩꯅꯣ ꯍꯕ ꯂꯕꯣ
ꯅ
ꯀꯩꯅꯩꯅꯣ
ꯍꯥꯥ
ꯀꯩꯁꯨ ꯍꯥꯏꯥꯏꯗꯦ ꯀꯩꯁꯨ ꯍꯥꯏꯗꯦ ꯀꯔꯤ ꯀꯔꯤꯒꯤꯅꯣ ꯍꯨꯛ ꯊꯦꯡꯉꯁꯤꯕꯣ
ꯌꯥꯎ ꯊꯦꯡꯕ ꯏꯁ ꯃꯥꯏ ꯍꯦ ꯆꯣ ꯍꯕꯤ ꯌꯥꯎ ꯊꯦꯡꯕ ꯏꯖ ꯃꯥꯏ ꯍꯣꯕꯤ
ꯎꯝ
ꯀꯔꯤꯒꯤꯅꯣ ꯍꯥꯏꯁꯤꯕꯣ ꯅꯪ ꯊꯕꯛꯇ ꯂꯣꯏꯕ꯭ꯔ ꯌꯥꯎꯋꯦ ꯍꯥꯏꯅ ꯊꯤꯡꯉꯕ
ꯉꯁꯤꯗꯤ ꯑꯣꯐꯅꯦ ꯑꯐ
ꯀꯔꯤ ꯅꯥ ꯀꯗ ꯁꯤ ꯑꯣ
ꯑꯩꯅ ꯑꯣꯐ ꯂꯣꯛ ꯊꯣꯛꯄ
ꯀ ꯍꯥꯏꯔꯤꯗꯒꯤ ꯁꯥꯎꯅꯤꯡꯉꯦ ꯆꯕ ꯆꯜꯂꯤꯂꯤꯅꯦꯅ ꯑꯥ ꯄꯨꯡ ꯃꯉꯥ ꯃꯈꯥꯏ ꯇꯔꯨꯛꯇꯨꯗ ꯍꯧꯒꯣꯜꯂꯒ ꯀꯣꯏꯆꯦꯟ ꯆꯦꯜꯂꯤ ꯑꯩꯒꯤ ꯑꯁꯥꯁꯦ ꯅꯣꯡꯃꯇꯪꯗꯤ ꯄꯨꯡ ꯃꯥꯄꯟꯕꯔ ꯇꯔꯥꯕꯔ ꯇꯨꯝꯕꯁꯦ ꯑꯩ ꯑꯁꯥꯅꯦ
ꯋꯥꯈꯟꯗꯦ
ꯑꯣꯛ ꯅꯨꯃꯤꯠꯇꯨꯃꯗꯤ ꯑꯩꯁꯦ ꯇꯨꯝꯅꯤꯡꯈꯩ ꯄꯨꯡꯈꯩ ꯇꯨꯝꯅꯤꯅ ꯑꯩꯅ ꯈꯜꯂꯤꯁꯦ
ꯀꯔꯤ ꯂꯩꯕꯒꯤ ꯑꯩ ꯊꯕꯛ ꯂꯩꯕꯒꯤ ꯇꯨꯝꯃꯤꯗ꯭ꯔ ꯈꯜꯂꯒ
ꯊꯕꯛ ꯂꯩꯕꯕꯨ ꯀꯅꯥ ꯇꯨꯡꯒꯦ
ꯑꯗꯨ ꯊꯕꯛ ꯂꯩꯕꯒꯤ ꯇꯨꯝꯃꯤꯟꯅꯏ ꯊꯕꯛ ꯂꯩꯕꯒꯤ ꯑꯣꯞ ꯂꯧꯔꯤꯔꯅ ꯈꯜꯂꯒ
ꯅ ꯑꯩ ꯇꯨꯡꯒꯦꯅ ꯇꯨꯝ ꯋꯥ ꯇ ꯃꯎꯂꯤꯕ ꯑꯩ ꯍꯛꯆꯥꯡꯁ ꯌꯥꯔꯛꯇ꯭ꯔꯦ ꯑꯩ ꯑꯣꯞꯇꯣ ꯉꯁꯤ ꯄꯤꯔꯣ ꯍꯥꯏꯔ ꯑꯩꯅ ꯊꯥꯛꯑꯥꯁ ꯂꯧ ꯊꯣꯛꯄ
ꯅꯪ ꯁꯤꯤꯗ꯭ꯔꯣ ꯋꯥꯏꯖꯦ
ꯑꯩ
ꯑꯩ ꯑ ꯃ ꯊꯕꯛꯇꯣ ꯊꯥꯔ ꯐꯔ ꯀꯌꯥꯁꯒꯦ
ꯑ ꯍ ꯀꯩꯅꯣꯗ ꯀꯥꯏ ꯆꯦ ꯁꯨꯝ ꯁꯨꯝ ꯌꯨꯝꯗ ꯂꯩꯗꯧ ꯁꯔꯨꯅ ꯆꯠꯂꯤꯕꯁꯦ
ꯋꯥꯔꯤ ꯃꯉꯥꯝ ꯆꯥꯕ꯭ꯔꯣ
ꯍꯗꯤ ꯄ ꯍꯥꯔꯕꯔꯝꯕ ꯅ ꯑꯇꯥꯕ ꯃꯤꯅ ꯑꯁ ꯑꯁ ꯇꯞ ꯍꯥꯏꯔꯦ ꯑ ꯇꯇꯥꯕ ꯃꯤꯅ ꯇꯔꯨꯛ ꯅ ꯇꯔꯨ ꯇꯔꯨꯛ
ꯇꯔꯨ ꯆꯂꯣ ꯀꯣꯜ ꯇ ꯁꯨꯝꯅꯣ ꯃꯣꯏꯗ ꯀꯌꯥ ꯑꯃꯨꯁꯥꯏ
ꯕꯔꯥꯗ ꯂꯤꯁꯤꯡ ꯑꯍꯨꯝ ꯆꯠꯈ꯭ꯔꯦ
ꯑꯣ ꯋꯥꯔꯁꯨ ꯍ ꯃꯥ
ꯑꯥ ꯀꯌꯥ ꯂꯩ ꯍꯥꯏ ꯍꯧꯔꯤ ꯌꯥꯡꯈꯩ ꯌꯥꯡꯈꯩꯅꯦ ꯑ ꯍꯥꯏꯒ ꯄ ꯍꯥꯏ ꯠꯇꯕꯗ ꯌꯥꯡꯈꯩ ꯌꯥꯡꯈꯩ ꯣꯡꯗ ꯆꯥꯝ ꯎꯝ
ꯍꯥ ꯃꯤꯁꯍꯣꯝ
ꯎꯝ
ꯎ ꯑꯗ ꯍꯒꯦ ꯇꯂ ꯊꯈ꯭ꯔ ꯑꯗꯨ ꯑꯣ ꯀꯩꯀꯥ ꯂꯧꯊꯣꯛꯈ꯭ꯔꯗꯤ
ꯑꯣꯞꯁꯨ ꯋꯏꯛ ꯑꯃꯗ ꯑꯃꯨꯛ ꯈꯛꯇꯅꯦ
ꯊꯥ ꯑꯗꯨ ꯃꯔꯤꯃꯨꯛ ꯂ ꯆꯥꯝꯃꯔꯤ ꯑꯩꯈꯣꯏꯅ ꯂꯤꯁꯤꯡ ꯑꯅꯤ ꯆꯥꯝꯃꯉꯥꯃꯨꯛ ꯍꯥꯏꯔꯁꯤꯅꯦ ꯑꯣꯥꯞ
ꯎꯝ
ꯑꯗꯨꯗꯤ ꯂꯤꯁꯤꯡ ꯑꯅꯤ ꯆꯥꯝꯃꯉꯥ ꯂꯦꯝꯍꯧꯗꯕ ꯑ ꯃꯔꯤ ꯆꯥꯝꯃꯉꯥ
ꯎꯝ
ꯑꯉꯥꯏ ꯆꯉ ꯑꯍꯨꯝ ꯆꯥꯝꯉꯥꯗꯤ ꯊꯥꯕꯗ ꯅꯣꯡꯃꯗ ꯀꯌꯥ ꯀꯌꯥ ꯐꯪꯗꯦꯕ ꯊꯥꯔꯇꯤ ꯐꯥꯏꯚ ꯊ꯭ꯔꯤ ꯐꯥꯏꯚ ꯖꯔꯣ ꯖꯔꯣꯁꯦ ꯊꯥꯔꯇꯤꯂꯣ ꯖꯦꯔꯣ ꯖꯔꯣ ꯂꯩꯔꯦꯔꯤ ꯋꯥꯟ ꯊ꯭ꯔꯤ ꯊ꯭ꯔꯤ ꯋꯥꯟ ꯊ꯭ꯔꯤ ꯊꯔꯤ ꯐꯚ ꯖꯤꯔꯣ ꯣ ꯗꯤꯚ ꯕꯥꯏ ꯊꯥꯔꯇꯤ ꯅꯃ ꯄꯝ ꯇꯔꯥ ꯇꯨ
ꯑꯩ ꯐꯤ ꯑꯣꯏ ꯁꯥꯔꯅꯤ ꯊꯕꯛꯇꯨ ꯑꯣꯅꯦ
ꯥꯎ ꯀꯂꯔ ꯑꯣꯏ ꯈꯕ ꯇꯧꯁꯣ ꯁꯨ ꯁꯨ ꯁꯨꯗ꯭ꯔꯁꯨꯄ ꯌꯥꯕ
ꯑꯥ
ꯗ ꯀ ꯂꯩꯅꯤ
ꯗꯨꯅꯅꯄꯥꯃꯤꯁ
ꯗꯗ ꯊ ꯇꯥ ꯄꯗꯨꯁꯨ
ꯍꯣꯏ ꯥ ꯗꯊ ꯑꯩꯁꯥꯁ
ꯑ ꯀꯥꯏ ꯉꯥꯡꯇꯠꯇꯒ
ꯃꯥꯅꯦ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
ꯑꯗꯨꯗꯁꯨ ꯑꯦꯛꯁꯄꯤꯤꯔꯤꯌꯦꯟꯁ ꯂꯥꯏꯇꯦ ꯄ꯭ꯔꯦꯁꯔꯅꯦꯅꯅꯦ ꯇ ꯂꯣꯗ ꯀꯁ ꯑꯦ ꯄꯤꯅꯦ
ꯑꯦꯛꯁꯄꯤꯁ ꯂꯩꯗꯤ ꯀꯌꯥ ꯐꯦꯣ
ꯑꯦꯛꯁꯄꯔꯤꯌꯦꯟꯁ ꯂꯩꯔꯗꯤ ꯃꯥꯒꯤ ꯑꯦꯛꯁꯄꯔꯤꯌꯦꯟꯁꯇꯨꯒꯤ ꯃꯇꯨꯡ ꯏ ꯃꯇꯨꯡꯏꯟꯅ ꯃꯣꯏ ꯅꯦꯒꯣꯁꯤꯦꯁꯟ ꯇꯧꯗꯣꯏꯅꯦ ꯁꯦꯂꯔꯤꯗꯨꯁꯨ
ꯀꯌꯥꯒꯦꯕ ꯍꯜ ꯑꯦꯛꯁꯄ꯭ꯔꯦꯁ ꯂꯩꯔꯒꯦ
ꯑꯦꯛꯁꯄꯤꯔꯤꯌꯦꯟꯁ ꯂꯩꯕꯅꯤꯅꯅꯦ ꯇꯔꯦꯠ ꯅꯤꯄꯥꯜ ꯁꯨ ꯄꯤ
ꯍꯁꯦ ꯅꯦ ꯃꯥꯔꯤꯗꯣ
ꯑꯃ ꯑꯃꯥꯗꯤ ꯆꯣꯡꯈꯠꯂꯏꯗꯅ ꯆꯞ ꯂꯥꯎꯅ
ꯀ ꯃ ꯊ꯭ꯔꯥꯒ ꯍꯥꯏꯇ ꯃ ꯂꯩꯦ ꯑꯗꯨꯒꯒ
ꯀꯥ ꯀꯨꯟ ꯀꯨꯟꯊ꯭ꯔꯥꯗꯗꯤ ꯃꯦꯅꯦꯖꯔꯒꯤꯩꯅꯣꯗꯨꯗꯤ
ꯁꯦ ꯆꯥꯔ ꯏꯁꯅꯦ ꯍꯥꯏ
ꯑ ꯖꯤ ꯑꯦꯝ ꯖꯤ ꯑꯦꯝꯗ ꯌꯥꯡꯈꯩ ꯆꯥꯏ ꯃꯦꯅꯦꯖꯔ ꯃꯌꯥꯝꯅ ꯀꯨꯟ ꯃꯉꯥ ꯀꯨꯟꯊ꯭ꯔꯥ ꯁ꯭ꯋꯥꯏꯃꯨꯛ
ꯎ ꯊꯕ ꯑꯗꯨꯅꯦ ꯑꯗꯨ
ꯁꯨꯝ ꯇꯧꯔꯤꯕ ꯑꯗꯨꯅꯤ
ꯑꯣꯊꯔ ꯑꯗꯨ ꯊꯕ ꯆ
ꯗꯅꯔ
ꯍ ꯍꯥꯎ ꯅ ꯀꯩꯊꯦꯜ ꯌꯥꯔꯕꯣ ꯌꯥꯔꯕꯣ ꯍꯜꯂꯣ
ꯎꯝ
ꯑꯅꯤ ꯆꯂꯔꯣꯏ ꯉꯁꯤꯗꯤ ꯑꯣꯏꯅ ꯍꯅꯦ ꯑꯗꯨ ꯑꯣꯗ ꯑꯗꯨ ꯄꯨꯊꯄꯤꯅ
ꯈꯜꯃꯤ ꯂꯩꯁꯨ ꯀꯥꯟ
ꯅꯦꯝ ꯇꯨꯖꯨ ꯂꯩ ꯐꯪꯗꯕ ꯁꯥ ꯀꯥꯅꯤ ꯀꯣꯏ ꯀꯣꯏ ꯁꯇꯌꯒꯅꯤ ꯇꯨꯖꯨ
ꯑꯣ ꯑ
ꯕꯨ ꯊꯕꯜꯅꯤ ꯀꯅꯤꯗ ꯑꯩ ꯀꯅ ꯍꯥꯗ ꯣꯟ
ꯃꯥꯔꯁꯨ ꯋꯥꯅ ꯊꯥꯡꯈꯤ ꯁꯤꯈꯩ ꯍꯥꯏꯔꯗꯤ ꯁꯦꯟꯐꯝꯗꯤ ꯀꯪꯅꯗꯤ ꯂꯥꯛꯏꯦꯗꯅꯀꯣ
ꯁ ꯀꯣ ꯊ
ꯎ
ꯅꯣꯏꯁꯦ ꯊꯕꯛ ꯌꯥꯝ ꯇꯣꯏꯅ ꯂꯦꯞꯄꯅꯤ ꯄꯩꯁꯥ ꯀꯛꯄ꯭ꯔꯥ
ꯀꯦ
ꯅ ꯑꯗꯨ ꯁꯥꯒ ꯇ ꯑꯗꯨꯗ
ꯅꯥꯕꯗꯨꯗꯤ ꯍꯣꯏ ꯍꯥꯏꯐꯦꯠ ꯌꯦꯡꯕꯤꯕ ꯌꯥꯎꯋꯦꯕꯀꯣ ꯑ ꯄꯨꯁꯨ ꯄꯌꯥꯁꯉꯦꯕꯅꯤꯟꯅ ꯑꯗ ꯁꯨꯝ ꯇꯨꯃ ꯂꯥꯗꯦ ꯀꯂꯥꯅꯤ
ꯑꯗꯨꯒ ꯑ ꯆ ꯑꯗꯨ ꯊꯕꯗ
ꯑꯩꯕꯨꯗꯤ ꯔꯦꯝꯕꯣꯅ ꯁꯥꯔꯛꯄꯅꯤꯅ ꯅꯥꯗꯦꯕꯀꯣ
ꯀꯝꯕ
ꯑꯩꯗꯤ ꯔꯝꯕꯅ ꯑꯣꯂꯛꯄꯅꯤ ꯅꯗꯕ
ꯍꯣꯏꯅꯦ ꯅꯪꯕꯨꯗꯤ ꯍꯥꯟꯅ ꯉꯥꯏꯍꯥꯛꯀꯅꯤ ꯅꯥꯒꯟꯗꯕꯅꯤꯅꯦ ꯅꯥꯔꯁꯨ ꯁꯤꯟꯅꯕꯗꯣ
ꯇꯥꯅꯤꯡꯗꯦ ꯑꯗ ꯑꯗꯨꯒ ꯑꯩ ꯇꯧꯃꯤꯟꯅꯕꯗ ꯏꯃꯥꯟꯅꯕꯤ ꯑꯃ ꯌꯥꯎꯋꯦꯕꯀꯣ ꯋꯤꯛ ꯑꯃ ꯍꯦꯜꯗꯤ ꯑꯣꯏꯔꯝꯒꯅꯤ ꯅꯦꯛꯁ ꯋꯤꯛꯁꯤꯃꯛ ꯀꯨꯟꯒꯤꯅꯦ ꯑꯗꯨ ꯍꯣꯅꯤ ꯂ ꯃꯅꯤ ꯑꯗꯒꯤ ꯑꯃꯨꯛꯅꯥꯒꯤꯅꯤ ꯇꯧꯋꯦꯕ ꯃꯥꯗꯤ
ꯑꯗꯨ ꯄꯩꯁꯥꯗꯤ ꯐꯪꯕ꯭ꯔ ꯍꯥꯏꯁꯦ ꯃꯥꯗꯤ
ꯑꯗꯨꯗꯨꯒ ꯂꯤꯔꯛꯀꯦ ꯇꯥꯎꯃꯦ ꯑꯗꯨꯃꯥꯏꯅ ꯇꯧꯔꯦ ꯑꯩꯗꯤ ꯑꯗꯨꯝ ꯐꯨꯜ ꯀꯥꯔꯤꯅꯤꯀꯣ ꯑꯗꯨꯒ ꯇꯣꯂꯣꯞ ꯄꯤꯕꯁꯤꯅ ꯑꯩꯒ ꯃꯥ ꯆꯞ ꯃꯥꯟꯅ ꯄꯤꯔꯛꯄ ꯑꯩ ꯁꯥꯎꯅꯤꯡꯉꯦ ꯑꯩꯗꯤ ꯋꯥꯔꯤꯅꯦꯕ ꯊꯕꯛ ꯀꯥꯔꯛꯒ ꯈꯔ ꯇꯤꯡꯉꯤꯅꯤ ꯈꯣꯠꯂꯤꯅꯤ ꯊꯕ ꯁꯨꯔꯤꯅꯦꯕ ꯃꯥꯗꯤ ꯍꯣꯏ ꯅꯥꯕꯗ ꯅꯨꯡꯕꯨꯗꯤ ꯅꯨꯡꯉꯥꯏꯇꯦꯀꯣ ꯅꯨꯡꯉꯥꯏ ꯅꯨꯡꯉꯥꯏꯕ ꯇꯕꯨꯕꯨꯗꯤ ꯅꯠꯇ ꯅꯥꯔꯦ ꯇꯁꯨ ꯑꯗꯨꯣꯂ ꯃꯅꯥ ꯄꯔ ꯑꯗꯨꯗꯤ ꯑꯩ ꯑꯩꯁꯨ ꯅꯥꯔꯨꯕ ꯐꯠꯇ꯭ꯔꯥ ꯌꯨꯝꯗ ꯅꯥꯟꯅ ꯍꯤꯞꯄꯒ ꯄꯨꯛ ꯐꯠꯇꯕꯩ ꯋꯥ ꯅꯠꯇꯕ ꯑꯗꯨꯃꯥꯏꯅ ꯊꯥ ꯑꯅꯤ ꯑꯍꯨꯝꯒ ꯇꯧꯕ ꯌꯥꯎꯋꯦꯕꯀꯣ
ꯔꯗꯤ ꯃꯥ ꯄꯤꯕ
ꯑꯗꯨꯒ ꯊꯥ ꯊꯥ ꯃꯥꯗꯤ ꯊꯥ ꯈꯨꯗꯤꯡꯒꯤꯗꯤ ꯑꯗꯨꯃꯥꯏꯅ ꯇꯧꯔꯤꯁꯦ ꯑꯗꯨꯒ ꯅꯣꯡ ꯐꯥꯗꯣꯛ ꯍꯥꯏ ꯅꯣꯡ ꯐꯥꯗꯣꯛꯑꯦ ꯊꯥ ꯃꯔꯛꯇ ꯊꯥ ꯑꯃꯅꯤꯅꯤꯒꯁꯨ ꯃꯥ ꯂꯥꯛꯇꯕꯒꯤ ꯅꯨꯃꯤꯠꯀꯒ ꯄꯩꯁꯥ ꯄꯤꯔꯛꯄꯁꯨ ꯌꯥꯎꯋꯦꯕꯀꯣ ꯑꯣꯞ ꯀꯩꯀꯥꯇꯨꯅ ꯎꯞ ꯀꯩꯀꯥ ꯅꯨꯃꯤꯠꯈꯩ ꯀꯛꯊꯠꯈ꯭ꯔꯒ ꯁꯤꯈꯩ ꯑꯃꯗꯤ ꯃꯩꯁꯥ ꯀꯛꯑꯁꯤ ꯀꯥꯏꯅ ꯇꯧꯔ ꯀꯛꯂꯛ ꯎ ꯌꯥꯎꯋꯦꯕ ꯑꯗꯣ ꯑꯌꯥꯝꯕ ꯍꯣꯏ ꯑꯌꯥꯝꯕ ꯃꯇꯝꯗꯗꯤ ꯃꯥ ꯑꯗꯨꯝ ꯄꯤꯕ ꯐꯨꯜ ꯑꯗꯨꯝ ꯄꯤ ꯍꯥꯏꯇꯥꯔꯦ
ꯎꯝ
ꯑꯗꯨꯗꯅ ꯑꯩꯁꯦ ꯊꯋꯥꯏꯁꯨꯦ ꯅꯨꯡꯉꯥꯏ ꯇꯕꯀꯣ ꯍꯪꯁꯨ ꯈꯁꯤ ꯄꯤꯔꯒꯗꯣꯏꯅꯣ
ꯅꯣꯏ ꯂꯥꯛ ꯑ ꯊꯕꯛꯁꯤ ꯆꯤꯟꯕ ꯅꯪ ꯑꯃꯅ ꯑꯦꯛꯁꯇ꯭ꯔꯥ ꯁꯨꯗꯣꯏꯔ
ꯁꯨꯗꯅꯦ ꯃꯥꯅ ꯑꯦꯛꯁꯇ꯭ꯔꯥ ꯃꯤ ꯑꯦꯛꯁꯇ꯭ꯔꯥ ꯍꯥꯞꯄꯏꯕ ꯃꯥ ꯂꯥꯛꯇꯕꯒꯤ ꯃꯥꯥꯏ ꯃꯍꯨꯠ ꯅ ꯂꯩꯇꯕꯅꯤꯅꯅꯦ ꯃꯥ ꯇꯥꯕ ꯁꯤꯞꯇꯨꯗ ꯃꯤ ꯑꯍꯨꯝ ꯇꯥꯔꯝꯕꯗꯣ ꯃꯥ ꯂꯥꯛꯇ꯭ꯔꯕꯅꯦ ꯑꯅꯤꯈꯛ ꯇꯥꯔꯅꯦꯕ ꯑꯅꯤꯈꯛ ꯇꯥꯕ ꯍꯥꯏꯁꯦ ꯑꯩꯈꯣꯏꯗꯤ ꯃꯆꯥ ꯃꯁꯨꯅꯤꯅ ꯑꯩꯈꯣꯏꯅꯅꯤꯅ ꯊꯕꯛ ꯆꯦꯟꯗꯣꯏꯁꯦ ꯁꯨꯄꯔꯚꯥꯏꯖꯔꯒꯨꯝꯕ ꯃꯦꯅꯦꯖꯔꯒꯨꯝꯕꯗꯤ ꯅ ꯑꯗꯨ ꯇꯧ ꯑꯗꯨ ꯇꯧ ꯍꯥꯏ ꯃꯣꯏ ꯂꯣꯏꯔꯦ ꯋꯥꯕꯗ ꯑꯩꯅ ꯋꯥꯕꯀꯣ ꯆꯜꯂꯅꯤ ꯃꯥ ꯐꯪꯕ ꯃꯥꯒꯤ ꯁꯤꯌꯥꯔꯗꯨꯁꯨ ꯌꯥꯎꯅ ꯑꯩꯅ ꯁꯨꯏꯅꯦꯕ
ꯑꯗꯨ ꯑꯗꯨꯕꯩꯁꯥ ꯅꯣꯏꯅ ꯁꯦꯝꯗꯕ
ꯍꯦꯟꯗꯕ ꯑꯗꯨ ꯃꯥꯁꯨ ꯆꯞ ꯃꯥꯟꯅ ꯐꯪꯕ
ꯑꯗꯨꯗꯗꯤ ꯀꯩ ꯀꯅꯥꯕꯤ
ꯑꯗꯨꯅ ꯑꯩꯅ ꯁꯥꯎꯅꯤꯡꯉꯤꯁꯦ
ꯑꯗꯨꯗꯤ ꯃꯄ ꯑꯗꯨꯗꯤ ꯄꯣꯛꯄꯣ
ꯀꯊꯣ ꯇꯧꯅ ꯀ ꯂꯝ ꯁꯒꯜ
ꯔ ꯈꯔ ꯑꯩꯗꯤ ꯀꯩꯅꯣꯝꯇ ꯇꯥꯕ ꯑꯩ ꯊꯕꯛ ꯑꯝꯇ ꯇꯧꯔꯨꯏꯒꯦ ꯁꯣꯝꯗ ꯌꯥꯗ꯭ꯔꯦ
ꯍ ꯍꯣꯏ
ꯎꯝ ꯅ ꯋꯥꯔꯤ ꯆꯔꯤ ꯀꯥꯟꯅ
ꯑꯩ ꯋꯥꯔꯗ ꯃꯂꯒꯥꯟꯗ
ꯎ ꯍꯅꯦ
ꯑꯣ